ꯑꯣꯐ꯫
ꯍꯜꯂꯣ ꯇꯥꯕ꯭ꯔꯣ꯫
ꯑ ꯇꯥꯏꯌꯦ꯫
ꯑꯥ ꯇꯥꯏꯌꯦ ꯑꯥ
ꯀꯗꯥꯥ ꯀꯩꯗꯧꯔꯦꯕ
ꯅꯣꯏꯕꯁꯤꯔꯦꯕ ꯍꯥ
ꯑ
ꯑꯇꯥꯏ ꯍꯥꯏꯌꯣ
ꯑꯥ ꯑꯥꯏ ꯑꯟꯗꯔ ꯗ ꯋꯥꯇꯔ
ꯑꯟꯗꯗ ꯋꯥꯠꯇ
ꯑꯩ ꯍꯁꯦꯠꯖꯔ ꯑꯩ
ꯑꯣ
ꯍꯥꯝ
ꯗꯤ ꯌꯨꯟ ꯗꯁꯇ ꯃꯥꯏ ꯄꯣꯏꯟ
ꯏꯥꯛ ꯏꯁꯤꯡ ꯆꯥꯕ ꯀꯃꯥꯏꯅ ꯇꯧꯒꯦ
ꯆꯥꯗ꯭ꯔꯦꯗ ꯌꯨꯝ ꯌꯎꯛꯇ ꯉꯥꯏꯔꯤꯦꯅ ꯅꯣꯏ ꯇꯔꯒ ꯆꯠꯂꯨꯏꯌꯦ
ꯐꯥꯏꯗ
ꯏ ꯇꯝ ꯆꯥꯔꯨꯕꯨ ꯑꯣꯏ ꯀ ꯆꯠꯨꯌꯦ
ꯅꯥꯥꯏꯅꯣ
ꯄꯤꯇ ꯃꯆꯥꯥꯗꯨ
ꯎꯝ
ꯑꯗꯨꯅ ꯅꯣꯏꯗꯗ ꯒꯥꯥꯏ ꯊꯧꯁꯦꯅ ꯉꯪ ꯃꯥꯥꯟꯅ
ꯈꯨꯗꯥꯛꯁꯤꯗꯤ ꯁꯤꯍꯥꯟ ꯂꯩꯁꯤꯗꯤ
ꯍꯧꯖꯤꯛ ꯈꯛꯇ ꯅꯠꯇ꯭ꯔꯣ
ꯎꯝ
ꯑꯦꯀꯦꯗ ꯑꯃꯨꯛ ꯊꯛꯎꯏꯌꯦ
ꯑꯗꯨꯅꯦ ꯁ ꯂꯩꯔꯦ
ꯁꯨꯖꯣꯞꯇꯨꯅ ꯌꯨꯝꯗ ꯐꯣꯟꯕ ꯌꯥꯎꯗꯦꯅ ꯑꯩ ꯉꯁꯥꯏ ꯍꯥꯥ
ꯀꯩꯅꯣ ꯌꯥꯎꯈꯤꯕ꯭ꯔꯣ ꯏꯁꯩ
ꯀꯔꯤꯦ
ꯀꯣꯏꯗꯥꯗ ꯀꯩꯅꯣ ꯌꯥꯎꯈꯤꯕ꯭ꯔꯥ ꯃꯆꯥ ꯌꯥꯎꯈꯤꯕ꯭ꯔꯥ
ꯌꯥꯎꯗ
ꯏꯁꯗꯤ ꯄꯥꯝꯕ ꯄꯩꯁꯥ ꯑꯁꯤꯒꯤ ꯃꯇꯛꯇꯤ
ꯏꯣ ꯀ
ꯀ ꯆ ꯍꯣ
ꯆꯠꯇ꯭ꯔꯤ ꯑꯗꯨꯩ ꯈꯣꯡ ꯍꯥꯝ ꯆꯪꯉ ꯏꯇꯩꯃꯩ ꯅꯝꯕꯔ ꯑꯩ ꯏꯇꯩꯉꯩ ꯐꯣꯟꯗꯣ ꯄꯥꯏꯔ ꯂꯥꯛꯑꯦ
ꯎꯝ
ꯍꯧꯧꯗ ꯍꯥꯥꯛꯗꯣ ꯄꯩꯁꯥ ꯑꯃ ꯌꯥꯎꯗꯦ
ꯎꯝ
ꯀꯩꯅ ꯇꯨꯝꯝꯕ ꯌꯥꯔꯣꯏ ꯇꯨꯝꯝꯕꯦꯔꯣ ꯀꯝ ꯆꯂꯒꯅꯣ ꯍꯥꯒ ꯍꯥꯏꯅꯤ
ꯀꯌꯥꯏꯕ
ꯉꯟꯁꯥꯏ ꯂꯤꯁꯤꯡ ꯃꯉꯥ ꯍꯥꯏꯕ ꯀꯩꯅꯣꯝꯃ ꯑꯗꯨꯃꯥꯏꯅ ꯆꯪꯉꯤ ꯇꯥꯛꯇꯔ ꯆꯠꯄꯗ
ꯑꯥ
ꯏꯗꯥꯏ ꯄꯩꯁꯥ ꯑꯗꯨꯁꯨ ꯂꯨꯄꯥ ꯂꯤꯁꯤꯡ ꯇꯔꯥꯃꯨꯛ ꯃꯌꯥꯝ ꯂꯧꯅꯔꯝ ꯃꯥꯜꯅꯤ ꯇꯧꯅꯕꯗꯤ ꯅꯨꯣꯏꯗꯥꯡꯈꯛ ꯂꯧꯕꯗ ꯂꯨꯄꯥ ꯂꯤꯁꯤꯡ ꯇꯔꯦꯠ ꯍꯥꯏꯕ ꯀꯩꯅꯣꯝꯃ ꯂꯧꯒꯦ ꯍꯥꯏꯕ ꯀꯩꯅꯣꯝꯃ ꯍꯥꯏꯌꯦ
ꯎꯝ
ꯍꯥꯏꯗꯤ ꯍꯥꯏꯈꯤꯕ ꯃꯉꯣꯟꯗ ꯍꯌꯦꯡ ꯂꯨꯄꯥ ꯂꯤꯁꯤꯡ ꯑꯅꯤ ꯆꯥꯝꯃꯉꯥ ꯄꯤꯗꯕ ꯌꯥꯔꯣꯏꯅ ꯍꯥꯏꯈꯤꯕꯅꯦꯕ
ꯎꯝ
ꯍꯌꯦꯡꯇꯪ ꯌꯦꯡꯉꯅ
ꯄꯨꯟꯅ ꯂꯧꯔꯒ ꯀꯩꯅꯣ ꯇꯧꯗꯧꯔꯤꯕ ꯃꯣꯏ ꯃꯆꯦꯠ ꯃꯆꯤꯠ ꯀꯩꯅꯣꯅꯣ
ꯁꯤꯅꯕꯅꯦꯕꯀꯣ ꯁꯤꯅꯍꯕ ꯍꯥꯏꯅꯤ ꯑꯗꯣ ꯀꯩꯁꯨ ꯈꯟꯕꯤꯗꯦꯕ ꯃꯣꯏ ꯁꯤꯖꯤꯟꯅꯕ ꯁꯤꯖꯤꯟꯅꯔꯗꯤ ꯁꯤꯖꯤꯟꯅꯩ ꯍꯥꯏꯗꯣꯛꯑꯣ ꯀꯩꯁꯨ ꯀꯥꯏꯗꯦꯕ
ꯆꯤꯅꯤ ꯑꯗꯨ ꯑꯗꯨꯗꯤ ꯁꯤꯜꯂ ꯂꯧꯧꯅꯤꯃꯤ
ꯆꯤꯜꯂꯦ ꯍꯥꯏꯗꯣꯛꯑꯣ ꯀꯩꯁꯨ ꯀꯥꯏꯗꯦ ꯃꯣꯏꯅ ꯆꯤꯟꯅꯕꯗꯣ ꯆꯤꯜꯂꯦ ꯍꯥꯏꯗꯣꯛꯄꯤꯌꯣꯕ
ꯎꯝ
ꯍꯥꯟꯗ ꯀ ꯆꯤ ꯂ ꯂꯩꯍꯦꯟ ꯅꯣꯣꯏ ꯁꯨꯃꯥꯏꯅ ꯁꯤ ꯃꯊꯪꯒꯤꯗ ꯂꯧꯔꯣ ꯈꯣꯠꯂꯣꯅ ꯃꯊꯪꯒꯤꯗ ꯄꯤꯊꯣꯛꯑꯒꯦꯅ ꯑꯗꯨꯃꯥꯏꯅ ꯄꯤꯊꯣꯛꯄꯤꯌꯎ ꯀꯩꯁꯨ ꯀꯥꯏꯗꯦꯕ
ꯎꯝ
ꯑ ꯉꯁꯥꯏ ꯍꯥꯏꯈꯤꯕꯅꯦ ꯍꯌꯦꯡꯗꯤ ꯑꯅꯤ ꯆꯥꯝꯃꯉꯥ ꯄꯤꯗꯕ ꯌꯥꯔꯣꯏ
ꯎꯝ
ꯏꯟꯇ ꯅꯎꯒꯤ ꯄꯩꯁꯥ ꯄꯤꯗꯦ ꯄꯤꯇꯥꯔꯪ ꯀꯥꯞꯄꯤꯃꯤ ꯀ ꯑꯩ ꯃꯉꯣꯟꯗꯁꯨ ꯉꯥꯡꯉꯤ ꯑꯩꯁꯨ ꯉꯥꯡꯐꯝꯗꯤ ꯃꯌꯥꯝ ꯂꯩꯔꯤꯅꯦꯕ
ꯎꯝ
ꯑꯗꯨ ꯉꯥꯡꯐꯝ ꯃꯌꯥꯝ ꯂꯩꯕꯗꯣ ꯉꯥꯡꯉꯛꯑꯦ ꯉꯥꯡꯉꯄꯗꯣ ꯑꯩꯁꯨ ꯑꯗꯨꯝ ꯑꯩꯗꯤ ꯍꯥꯏ ꯑꯩꯗꯤ ꯊꯕꯛ ꯂꯩꯇ꯭ꯔꯗꯤ ꯑꯩꯗꯤ ꯂꯥꯛꯑꯣ ꯍꯥꯏꯩꯅ ꯑꯗꯨꯝ ꯍꯥꯏꯌꯦꯕꯀꯣ ꯍꯥꯏꯕꯗꯣ ꯃꯣꯏꯅ ꯉꯥꯛꯄꯗꯣ ꯑꯗꯨꯝ ꯃꯣꯏ ꯆꯨꯝꯗꯣꯏꯅꯦꯕ
ꯎꯝ
ꯆꯨꯝ ꯇꯥꯔꯒꯁꯨ ꯑꯩ ꯈꯨꯠꯁꯨꯃꯟꯗꯨꯗꯤ ꯄꯤꯌꯣꯕ ꯑꯅꯪ ꯅꯨꯃꯤ ꯆ ꯁꯨꯒ ꯌꯥꯝ ꯁꯨꯔꯝꯃꯦ ꯁꯨ ꯌꯥꯝ ꯁꯨꯔꯝꯃꯦ ꯑꯗꯨꯗꯤ ꯄꯤꯕꯤꯌꯣ ꯀꯩꯁꯨ ꯀꯥꯏꯗꯦꯎꯀꯣ ꯃꯗꯥꯅ ꯑꯗꯨꯝ ꯃꯥꯏꯗ ꯁꯨꯗꯨ ꯂꯩꯔꯝꯃꯤ ꯈꯤꯇꯪ ꯍꯥꯞꯄꯤꯌꯣ ꯍꯥꯏꯕ ꯈꯛꯇꯅꯦꯕ
ꯑꯣ
ꯅꯠꯅꯗ꯭ꯔꯥ ꯁꯤꯖꯤꯟꯅꯕꯒꯤ
ꯎꯝ
ꯑ ꯌꯦꯡꯉꯩꯗꯤ ꯂꯧꯗꯕ ꯌꯥꯔꯣꯏꯅ ꯍꯥꯏꯈꯤꯅꯤ ꯈꯪꯗꯦ ꯅꯪꯒꯤꯅ ꯅꯪꯒꯤ
ꯪ ꯍꯌꯦꯡꯅꯤ ꯀꯥꯡꯅꯤ ꯈꯔ ꯑꯩꯁꯨ ꯂꯧꯅꯤꯡꯉꯤ ꯀꯔꯤ ꯀ ꯀꯔꯤ ꯀꯔꯤꯅꯣ ꯈꯪꯗꯦ ꯇꯧꯔꯤ
ꯀꯥꯡ ꯀꯩꯗꯧꯒꯦ ꯍꯥꯏꯅꯣ ꯀꯤꯁꯤ ꯆꯥꯁꯤꯔꯣ ꯈꯦꯁꯤ ꯈꯦꯁꯤ ꯈꯦꯁꯤ
ꯇ ꯁꯤꯗꯤ ꯀꯥꯏ ꯁꯥꯗꯦꯕ
ꯀꯣꯏꯁꯥꯖꯤ ꯀꯩꯅꯣ
ꯑꯩꯁ ꯍꯥꯟ ꯆꯪꯒꯦ ꯊꯝꯅꯥꯗ ꯆꯥꯔ ꯍꯥꯎꯕꯅꯤ
ꯊꯝꯅꯥꯗꯣ ꯑꯩꯈꯣꯏ ꯆꯠꯂꯍꯦ ꯑꯣ ꯂꯣꯏꯔꯦ ꯈꯦꯁꯤꯗꯨꯗꯤ ꯌꯨꯝ ꯇꯧꯕꯤꯒꯦꯍꯩ ꯕꯥꯃꯣꯅ ꯇꯧꯕ ꯈꯤꯁꯤꯗꯨꯗꯤ ꯍꯦꯟꯅ ꯍꯥꯎꯅ ꯇꯧꯕꯤꯒꯦ
ꯌꯦꯟ ꯅꯨꯡ ꯈꯔ ꯊꯣꯡꯗ꯭ꯔꯗꯤꯀꯣ ꯇꯜꯂꯦꯕ
ꯎꯝ
ꯌꯦ ꯅꯠꯇꯦ ꯉꯥꯅꯨꯨꯔꯒ ꯀꯩꯅꯣ ꯈꯔ ꯊꯣꯡꯗ꯭ꯔꯗꯤ ꯍꯌꯦꯡ ꯄꯤꯔꯛꯑꯗꯤ
ꯎꯝ ꯀꯥꯡ ꯃꯇꯝꯒꯤ ꯍꯥꯏꯔꯨꯔꯗꯤ ꯀꯥꯡ ꯑꯗꯤ ꯑꯌꯨꯛꯇ ꯅꯠꯇꯦꯕ ꯅꯨꯡꯗꯥꯡꯅꯦꯕ ꯅꯨꯡꯉꯥꯏꯔꯤꯁꯦꯕ ꯑꯩꯅ ꯄꯥꯥꯝꯃꯣ ꯅꯨꯄꯤꯒ ꯌꯦꯂꯪꯀꯥꯏꯗꯨꯣ ꯀꯣꯏꯔꯝꯃꯤꯉꯥꯏꯗꯗꯤ ꯏꯕꯣ ꯑꯁ
ꯑꯣꯐꯁ
ꯇꯣꯔꯦꯜꯉꯥꯡ ꯃꯆꯥ ꯑꯃ ꯃꯕꯨꯛ ꯊꯟꯕꯅꯦ ꯃꯕꯨꯛ ꯊꯟꯕꯅꯦ
ꯍꯥꯎꯕꯅꯤ ꯊꯝꯅꯥ ꯌꯥ ꯇꯧꯕꯗꯣ
ꯊꯝꯅꯥ ꯐꯪꯗ꯭ꯔꯅ ꯇꯤꯛ ꯃꯅꯥꯗ ꯌꯣꯝ ꯃꯆꯥꯗꯨꯕ
ꯌꯦꯡꯕꯨꯗꯤ ꯆꯥꯔꯨꯔꯅꯤ ꯆꯥꯔꯨꯔꯅꯦꯗꯤ ꯑꯁꯤ ꯆꯠꯀꯅꯦꯕ ꯑ ꯃꯤꯒꯤꯗ
ꯑꯩꯈꯣꯏ ꯋꯥꯏ ꯑꯩꯈꯣꯏ ꯑꯁꯤꯁꯤ ꯆꯠꯀꯅꯤ ꯑꯩꯈꯣꯏ ꯅꯤꯡꯀꯝ ꯃꯃꯥꯒꯤ ꯑꯗꯨꯗ ꯀ ꯀꯥꯡ ꯈꯦ ꯑꯗ ꯊꯝꯅꯥꯗ ꯇꯧꯔꯛꯀꯅꯦꯕ ꯋꯥꯈꯐꯝꯁꯨ ꯊꯦꯡꯕ ꯋꯥꯔꯣꯏ ꯑꯗꯨꯅ ꯐꯠꯇ꯭ꯔꯣ
ꯃꯥꯡ ꯄꯥꯏ ꯄꯨꯟ ꯆ ꯍꯖ ꯑꯗꯨ ꯑꯗꯨꯒ ꯊꯝꯅꯑꯒ ꯆꯥꯕꯒꯤ ꯃꯍꯥꯎ ꯑꯃ ꯍꯥꯏꯔꯧꯔ
ꯎꯝ
ꯀꯝ ꯆꯂ ꯀꯅꯣ
ꯑꯗꯩꯗꯤ ꯀꯩꯅꯣꯗ ꯍꯜꯂꯛꯄꯗ ꯁꯥꯔꯝꯗ ꯑꯃꯨꯛ ꯆꯪꯉꯛꯅꯤ ꯀꯩꯅꯣ ꯑꯗꯨꯒꯕꯨꯛ ꯀꯤꯍꯣꯝ ꯈꯔ ꯍꯛꯆꯥꯡꯁꯦ ꯊꯛꯆꯦꯜ ꯆꯥꯁꯟꯒꯤ ꯃꯌꯥꯝꯗ ꯈꯔ ꯁꯦꯡꯗꯣꯛꯍꯜꯂꯅꯤ ꯀꯤꯍꯣꯝ ꯅꯨꯡ ꯈꯔ ꯆꯥꯁꯤꯜꯂꯒ
ꯇꯦꯡꯊꯣꯛꯅꯕ
ꯎꯝ ꯁꯔꯝꯗ ꯑꯗꯨꯝ ꯐꯥꯎ ꯂꯥꯛꯑꯅꯤ
ꯊꯝꯅ ꯊꯝꯅ ꯍꯥꯏꯁꯦ
ꯎꯝ
ꯀꯔꯤꯝꯇ ꯅꯠꯇꯦꯕ ꯊꯝꯅꯥ ꯈꯦꯟꯖꯨꯡ ꯊꯝꯅꯥ ꯂꯩꯔꯤꯕ ꯄꯣꯠꯁꯦ
ꯈꯪꯗꯕ ꯃꯤꯅꯅꯦꯕꯀꯣ꯫
ꯎꯝ꯫
ꯇꯤꯜꯍꯥꯏꯈꯨꯝꯕꯤ ꯈ꯭ꯋꯥꯏꯗꯒꯤ ꯏꯟꯕ ꯄꯣꯠꯅꯤ ꯃꯣꯏꯁꯦ꯫
ꯑꯗꯣ ꯏꯁꯤꯡꯗ ꯍꯧꯕꯗꯤ ꯏꯟꯗꯦꯗꯅ꯫
ꯀꯅꯥ ꯍꯥꯏꯅꯣ꯫
ꯏꯁꯤꯡꯗ ꯏꯁꯤꯡ ꯃꯥꯏꯏꯗ ꯀꯃꯥꯏꯅ ꯇꯤꯟꯂꯥꯏ ꯈꯨꯝꯕꯤ ꯂꯩꯔꯨꯗꯣꯏꯅꯣ꯫
ꯍꯦ ꯏꯁꯤꯡ ꯃꯌꯥꯏꯗ ꯂꯩꯕ ꯇꯤꯜꯍꯥꯏꯈꯨꯝꯕꯤꯁꯤꯅꯤ ꯈ꯭ꯋꯥꯏ ꯁꯥꯊꯤꯁꯦ꯫
ꯎꯝ ꯃꯥꯅꯤꯅꯦ꯫
ꯇꯤꯜꯂꯥꯏ ꯈꯨꯝꯕꯤ ꯅꯇꯦꯕꯀꯣ꯫ ꯃꯣꯏ ꯇꯦꯂꯥꯏꯈꯨꯝꯕꯤ ꯑꯃꯨꯕꯤ ꯑꯃ ꯂꯩꯔꯤꯑꯕꯀꯣ ꯆꯨꯔꯒꯅꯦ꯫
ꯎ ꯈꯪꯉꯦ ꯑꯗꯨꯕꯨꯗꯤ ꯑꯥ ꯀꯩꯅꯣ ꯇꯧꯔ ꯆꯠꯄꯤꯗꯣ ꯒꯝ ꯒꯝ ꯆꯦꯟꯕꯤꯗꯣ꯫
ꯍꯦ ꯅꯪ ꯑꯩꯖꯦ ꯀꯥꯏꯗ ꯀꯩꯅꯣ ꯂꯩꯔꯛꯄꯅꯣꯗꯣ ꯈꯪꯗꯕꯩꯅꯦꯕꯀꯣ꯫ ꯊꯝꯅꯥ ꯊꯝꯅꯥ ꯍꯥꯏꯁꯤ ꯇꯤꯜ ꯂꯥꯏꯈꯨꯝꯕꯤ ꯐꯖꯅ ꯏꯟꯒꯔꯖꯥꯠꯅꯤ꯫
ꯏꯡꯒꯦ ꯏꯟꯖꯅꯨ ꯑꯩꯈꯣꯏꯗꯤ ꯆꯥꯔꯗꯤ ꯌꯥꯔꯦ ꯃꯅꯝꯗꯣ ꯂꯧꯕꯩ ꯋꯥꯅꯤꯗ꯫
ꯁꯦꯡꯅ ꯆꯥꯝꯊꯣꯛꯑꯒ ꯆꯥꯔꯗꯤ ꯀꯩꯁꯨ ꯇꯧꯗꯦꯕꯀꯣ꯫
ꯑ꯫
ꯑꯗꯨꯒ ꯁꯦꯡꯗꯕꯤ ꯆꯥꯝꯊꯣꯛꯄꯁꯤꯅꯦꯕ
ꯑꯣ꯫
ꯀꯥꯏꯗ꯫ ꯌꯥꯝ ꯊꯣꯛꯈ꯭ꯔꯕꯖꯥꯠꯅꯤ ꯃꯤ ꯌꯥꯝ ꯊꯦꯡꯅꯔ ꯖꯠꯅꯤ ꯅꯪꯕꯨ ꯊꯝꯕꯥꯜ ꯃꯅꯥ ꯊꯝꯕꯥꯜ ꯃꯅꯥ ꯕꯣꯂ ꯕꯣꯔꯥꯒ ꯆꯥꯔꯕ꯭ꯔꯅꯦ꯫
ꯆꯗꯔꯤꯗ ꯊꯝꯕꯥꯜ ꯃꯥꯅ ꯕꯣꯔ ꯀꯅꯥꯟ ꯆꯥꯅꯒꯦ꯫
ꯑꯦ꯫ ꯅꯥꯎ ꯑꯣꯏꯔꯤ ꯅꯥꯎ ꯑꯣꯏꯔꯤ꯫
ꯏꯃꯥꯅ ꯄꯣꯛꯇꯩ ꯇꯥꯗꯔꯤꯌꯦ꯫
ꯊꯝꯕꯥꯜ ꯃꯅꯥ ꯕꯣꯔꯥ ꯆꯥꯗ꯭ꯔꯤꯌꯦꯕ ꯅꯪ꯫
ꯑꯥ꯫
ꯎꯝ ꯃꯥꯏ ꯄꯦꯝ ꯄꯤꯖꯧꯔꯣ꯫
ꯄꯤꯖꯧꯑꯣ꯫ ꯊꯝꯕꯥꯜ ꯃꯅꯥ ꯍꯥꯏꯁꯦ ꯊꯝꯅꯥꯗꯨꯅꯤ ꯀꯔꯤꯅꯣ꯫
ꯊꯝꯅꯥꯗꯨꯒꯤ ꯃꯊꯛꯇꯨ ꯁꯥꯔꯛꯄ ꯊꯝꯆꯦꯠ ꯑꯣꯟꯗ꯭ꯔꯤꯉꯩꯒꯤ ꯃꯊꯛꯀꯤ ꯊꯝꯕꯥꯜꯗꯣ꯫
ꯑꯥ꯫
ꯑꯗꯨꯒꯤ ꯃꯅꯥꯗꯨ ꯕꯣꯔꯥ ꯄꯤꯖꯗꯣꯏꯕ ꯅꯥꯉꯣꯟꯗ꯫
ꯆꯞ ꯃꯥꯟꯅꯗ꯭ꯔꯣ ꯊꯝꯅꯥ ꯊꯝꯆꯦꯠ ꯁꯤ ꯆꯞ ꯃꯥꯟꯅꯗ꯭ꯔꯣ꯫
ꯑꯦ ꯊꯝꯅꯥ ꯊꯝꯆꯦꯠ ꯕꯣꯔꯥ ꯆꯥꯔꯕꯣ ꯑꯗꯨꯗꯤ꯫
ꯊꯝꯆꯦꯠꯇꯤ ꯌꯥꯔꯝꯒꯅꯤ ꯕꯣꯔꯥ ꯍꯧꯕ ꯆꯥꯒꯨꯝ ꯇꯧꯕꯈꯅꯤ ꯉꯥꯍꯟꯋꯥꯏ꯫ ꯇꯪꯈꯥꯏ ꯇꯪꯈꯥꯏ ꯑꯩꯈꯣꯏꯒꯤ꯫ ꯎꯝ ꯄꯣꯔꯣꯡ ꯊꯣꯡ ꯄꯣꯔꯣꯝꯒ ꯊꯝꯆꯦꯠ ꯊꯣꯡꯉꯦ ꯑꯗꯨꯗꯤ ꯆꯥꯔꯦ꯫
ꯊꯝꯕꯥꯜ ꯕꯣꯔꯥ ꯑꯗꯒꯤ ꯁꯅꯥꯔꯩ ꯕꯣꯔꯥ ꯀꯅ ꯌꯥꯝ ꯆꯥꯅꯩꯩꯅꯣ ꯅꯪ ꯈꯪꯗꯕ꯫
ꯈꯪꯗꯦꯍꯦ ꯊꯛꯆꯦꯠ ꯃꯔꯨꯒ ꯄꯨꯔꯣꯝꯒ ꯊꯣꯡꯕꯗꯤ ꯆꯥ ꯆꯥꯒꯦꯝ ꯊꯣꯡꯕꯗꯁꯨ ꯍꯥꯞꯄ ꯌꯥꯏ ꯉꯥ ꯊꯣꯡꯕꯗꯁꯨ ꯄꯣꯔꯣꯡ ꯍꯥꯏꯗꯤ ꯈꯔ ꯅꯧꯔꯤꯉꯩꯒꯤ ꯈꯥꯗ꯭ꯔꯤꯉꯩꯒꯤ ꯍꯥꯏꯇꯥꯔꯦ꯫
ꯐꯔꯦ ꯐꯔꯦ ꯍꯌꯦꯡ ꯆꯠꯂ ꯍꯌꯦꯡ ꯆꯠꯂꯨꯁꯤꯀꯣ꯫
ꯍꯌꯦꯡꯗꯤ ꯑꯁꯇꯤ ꯆꯠꯀꯅꯤ ꯑꯗꯨ ꯈꯪꯗꯦ ꯐꯩꯖꯣꯝ ꯁꯦꯠꯄꯅꯤ ꯑꯩꯅ ꯇꯜꯂꯤꯁꯦ꯫
ꯈ꯭ꯋꯥꯡ ꯅꯥꯕ꯭ꯔꯣ꯫
ꯐꯩꯖꯣꯝ ꯁꯦꯠꯄ ꯇꯜꯂꯤꯅꯦ꯫
ꯈ꯭ꯋꯥꯡ ꯅꯥꯕ꯭ꯔꯕ꯫
ꯁꯤꯗꯀꯤ꯫ ꯑꯩꯈꯣꯏ ꯃꯌꯥꯏ ꯆꯠꯂꯅꯤ ꯑꯩꯈꯣꯏ ꯆꯦ ꯆꯥꯠꯂꯅꯤ ꯑꯩꯈꯣꯏ ꯃꯥ ꯆꯠꯂꯅꯤ ꯒꯥꯔꯤ ꯑꯆꯧꯕꯗ ꯐꯨꯜ ꯑꯣꯏꯣꯏꯗꯣꯏꯅꯤ ꯇꯧꯔꯤꯁꯤ꯫
ꯎꯝ꯫
ꯑꯩꯈꯣꯏ ꯅꯤꯇꯣꯝꯕꯤ ꯆꯠꯂꯅꯤ ꯑꯩꯈꯣꯏ ꯗꯥꯂꯨꯏ ꯃꯃꯥꯅꯦ ꯑꯩꯈꯣꯏ ꯃꯌꯥꯏꯅꯦ ꯑꯅꯤ꯫ ꯑꯩꯈꯣꯏ ꯃꯥꯅꯦ ꯑꯍꯨꯝ ꯑꯩꯈꯣꯏ ꯆꯦꯅꯦ ꯃꯔꯤ꯫ ꯑꯈꯣꯏ ꯗꯥꯅꯤ ꯃꯉꯥ ꯑꯩꯅꯤ ꯇꯔꯨꯛ꯫ ꯍꯥꯏ ꯑꯗꯩ ꯑꯩꯈꯣꯏ ꯃꯅꯤꯡꯗꯤ ꯀꯅꯥ ꯆꯠꯇꯣꯏꯅꯣ ꯈꯪꯗꯦ ꯑꯩꯈꯣꯏ ꯕꯥꯆꯧ ꯆꯠꯇꯣꯏꯔꯥ꯫ ꯑꯩꯈꯣꯏ ꯈꯣꯏꯗꯥꯎꯀꯤ ꯆꯠꯇꯣꯏꯔꯥ꯫ ꯑꯈꯣꯏ ꯏꯇꯩꯃ ꯆꯠꯇꯣꯏꯔꯥꯅꯦ ꯌꯥꯝꯃꯤ ꯃꯤꯁꯤ꯫
ꯆꯟꯕꯨ ꯆꯟꯒꯗ꯭ꯔꯣ꯫
ꯀꯥꯡꯗꯦꯅꯦ꯫
ꯎꯝ꯫ ꯀꯩ ꯏꯖꯥ ꯍꯥꯏꯅꯣ ꯅꯪ ꯅꯪ ꯆꯥꯔꯦ ꯍꯥꯏꯗꯣ꯫
ꯏꯔꯣꯜꯂꯤꯗ꯫
ꯀꯩ ꯀꯩ꯫
ꯀꯩ ꯏꯔꯣꯝꯕꯅꯣ ꯈꯪꯗ ꯉꯥꯃꯨꯗꯣ ꯂꯧꯔ ꯊꯥꯏ ꯑꯩꯈꯣꯏ ꯕꯥꯅ ꯍꯥꯎꯋꯦ꯫ ꯀꯔꯤ ꯏꯔꯣꯜꯂꯤꯅꯣꯗꯤ ꯈꯪꯗꯦ꯫
ꯂꯩꯇ꯭ꯔꯕꯣ꯫
ꯊꯨꯝ ꯈꯔ ꯌꯥꯛꯄꯒꯤ ꯋꯥꯅꯤ꯫
ꯢꯁ ꯊꯨꯝ ꯌꯥꯛꯄ ꯑꯦꯟꯖꯥꯡꯗꯨꯗꯤ ꯆꯥꯅꯤꯡꯗꯦ ꯍꯦ ꯑꯈꯣꯏ ꯆꯥꯁꯤ ꯂꯥꯛꯑꯣ ꯑꯗꯨꯗꯤ꯫
ꯆꯥꯔꯦ ꯑꯩꯗꯤ꯫ ꯈꯔ ꯆꯥꯔꯦ ꯌꯥꯝ ꯆꯥꯗ꯭ꯔꯦ ꯎꯝ ꯊꯣꯝꯒ ꯌꯥꯛꯄ ꯍꯤꯟꯖꯥꯡꯗꯤ ꯍꯥꯎꯕ ꯉꯥꯃꯨ ꯊꯥꯏꯑꯕ꯫
ꯂꯧꯔꯒ ꯃꯍꯥꯎ ꯃꯍꯥꯎꯗꯨꯒ ꯃꯅꯝ ꯅꯨꯡꯁꯤꯕ꯫ ꯊꯨꯝꯗꯤ ꯌꯥꯏ ꯑꯩꯈꯣꯏ ꯕꯥꯅ ꯊꯥꯛꯄꯁꯤ ꯊꯨꯝꯕ ꯑꯗꯨꯝ ꯌꯥꯛꯀꯜꯂꯤ꯫ ꯏꯟꯖꯥꯡ ꯊꯣꯡꯕꯁꯤ ꯃꯥꯍꯦ ꯑꯗꯨꯝ ꯊꯣꯝ ꯌꯥꯛꯀꯅꯤ꯫
ꯑꯦ ꯊꯣꯛꯂꯛꯑꯦ ꯀꯅꯖꯤꯠꯑꯕ ꯑꯉꯥꯑꯕ ꯂꯩꯀꯥꯏ ꯂꯥꯂꯨꯝꯕꯁꯦ ꯊꯣꯛꯂꯛꯑꯦ꯫
ꯏꯁ ꯃꯆꯩ ꯑꯃꯇ ꯄꯥꯝꯃꯤꯗꯀꯣ ꯇꯨꯝꯃꯥꯝꯗꯥꯏꯁꯤꯗ꯫
ꯂꯥꯂꯨꯝꯕ ꯊꯣꯛꯂꯛꯄꯁꯦ ꯀꯅꯖꯤꯀꯤ ꯃꯇꯥꯡꯗ ꯑꯝꯇ ꯀꯩꯅꯣ ꯑꯝꯇ ꯍꯥꯏꯔꯛꯎꯅꯦ꯫
ꯃꯥꯔꯣ꯫
ꯎꯝ꯫
ꯎꯝ ꯃꯥꯥꯏ ꯇꯧꯁꯤ ꯇꯧꯁꯤ ꯍꯣꯏ ꯍꯣꯏ꯫
ꯎꯝ꯫ ꯂꯥ ꯂꯨꯝꯕ ꯂꯥ ꯂꯨꯝꯕ꯫
ꯃꯥ ꯂꯩꯀꯥꯏ ꯂꯂꯨꯝꯕ ꯑꯣꯂꯂꯦꯌꯦ ꯑꯗꯨꯁꯨ꯫
ꯎꯝ ꯑꯦꯁ ꯈꯖꯤꯛ ꯈꯔ ꯂꯥꯜꯂꯨꯝꯕ ꯅꯠꯇꯦꯍꯦ ꯀꯥꯏꯗꯩꯅꯣ꯫ ꯃꯥꯅ ꯂꯨꯝꯃꯤꯕ ꯈꯨꯂꯨꯝꯖꯦ꯫
ꯌꯨꯝ ꯁꯥꯥ ꯆꯠꯂꯨꯕꯗꯒꯤ ꯂꯨꯝꯃꯛꯄꯅꯦ ꯍꯥꯏꯗ꯫
ꯍꯥꯥ꯫
ꯌꯨꯝ ꯁꯥꯕ ꯆꯥꯠꯂꯨꯕꯗꯒꯤ ꯂꯨꯝꯃꯛꯄꯅꯦ ꯍꯥꯏꯕ꯫
ꯌꯨꯝ ꯁꯥ ꯆꯠꯂꯨꯕꯗꯒꯤ ꯑꯗꯨꯏ ꯃꯃꯥꯡꯗꯒꯤ ꯍꯦꯟꯅ ꯂꯨꯝꯃꯝꯃꯦꯍꯦ ꯃꯥꯗꯤ꯫
ꯋꯥ꯫
ꯌꯨꯝ ꯁꯥꯕ ꯆꯠꯂꯨꯏꯗꯣ꯫
ꯎꯝ꯫